ꯀꯔꯤ ꯇꯧꯔꯤꯑꯦ ꯍꯧꯖꯤꯛꯁꯦ
ꯑꯗꯨꯝ ꯂꯩꯌꯦꯗ ꯌꯨꯝꯗ ꯊꯣꯛꯁꯨ ꯊꯣꯛꯇꯦ
ꯎꯝ
ꯀꯔꯤ ꯌꯦꯟꯁꯥꯡ ꯊꯣꯡꯁꯤꯔꯥꯅ ꯈꯜꯂꯒ ꯂꯩꯕ
ꯑꯩꯁꯨꯅꯦ ꯊꯩꯕꯣꯡꯗꯣ
ꯄꯥꯠꯀꯗꯧꯔꯦ ꯉꯔꯥꯡꯗꯨ ꯑꯩ ꯏꯆꯥ ꯅꯨꯨꯄꯥ ꯂꯥꯛꯄꯗ ꯄꯤꯔꯗꯤ ꯐꯥꯗꯧꯕ
ꯍꯥꯎꯕ꯭ꯔꯣ
ꯍꯥꯎꯋꯦ ꯑꯩꯗꯣ ꯌꯥꯝ ꯆꯥꯔꯗꯤ ꯑꯃꯨꯛ ꯍꯛꯆꯥꯡꯗ ꯅꯨꯡꯉꯥꯏꯔꯣꯏꯗꯕ
ꯀꯣꯏꯊꯣꯛꯄ ꯌꯥꯔꯗꯤ ꯀꯣꯏꯔꯛꯑꯣ ꯇꯜꯂꯗꯤ ꯈꯪꯗ꯭ꯔꯦ
ꯇꯜꯂꯦꯅꯦ
ꯆꯠꯊꯣꯛꯄ ꯇꯜꯂꯦꯅꯦꯍꯥ
ꯇꯜꯂꯦ ꯅꯈꯣꯏ ꯃꯤ ꯀꯌꯥ ꯂꯩꯕ꯭ꯔꯣ
ꯈꯣꯏ ꯃꯤ ꯂꯩꯇ꯭ꯔꯦ ꯏꯆꯥ ꯅꯨꯨꯄꯥꯁꯨ ꯃꯃꯥꯟꯅꯕ ꯕꯣꯜ ꯁꯅꯥꯁꯦ ꯍꯥꯏꯅ ꯆꯠꯀꯦꯅ ꯆꯠꯊꯣꯛꯈ꯭ꯔꯦ ꯃꯄꯥꯁꯨ ꯍꯧꯖꯤꯛ ꯆꯠꯊꯣꯛꯔꯒꯦ ꯇꯧꯋꯦ
ꯑꯗꯨ ꯑꯣꯏꯔꯗꯤ ꯅꯊꯟ ꯉꯛꯇ ꯉꯥꯏꯔꯅꯤꯅꯦ
ꯂꯩꯔꯅꯤ ꯍꯧꯖꯤꯛꯁꯦ ꯊꯕꯛ ꯉꯁꯤꯗꯤ ꯁꯨꯒꯗꯧꯕ ꯂꯩꯇ꯭ꯔꯦ
ꯑꯗꯨ ꯑꯣꯏꯔꯗꯤ ꯍꯤꯞꯂꯅꯤ ꯐꯣꯟ ꯌꯦꯡꯔꯅꯤ
ꯍꯣꯏ ꯑꯗꯨꯅꯦ ꯑꯁꯤꯅꯦ ꯉꯁꯤꯒꯤꯗꯤ ꯇꯨꯝꯒꯅꯤ
ꯅꯨꯡꯉꯥꯏꯕ ꯅꯨꯡꯉꯥꯏꯕ ꯍꯥꯏꯕꯁꯦ ꯁꯤꯅꯤꯅꯦꯀꯣ
ꯍꯣꯏ ꯅꯨꯡꯉꯥꯏꯕ ꯍꯥꯏꯕ ꯇꯥꯔꯦꯀꯣ
ꯅꯣꯡ ꯐꯥꯗꯣꯛꯁꯨ ꯑꯗꯨꯃ ꯑꯗꯨꯃꯥꯏꯅ ꯅꯨꯡꯉꯥꯏꯕ ꯐꯪꯒꯗꯧꯕꯅꯦ ꯅꯤꯇꯤꯒꯤ ꯋꯥꯕ ꯋꯥꯈꯜ ꯋꯥꯕ ꯊꯕꯛ ꯈꯛꯇ ꯇꯧꯕ ꯌꯥꯗ꯭ꯔꯦꯅꯦ ꯅꯠꯇ꯭ꯔꯥ
ꯍꯣꯏꯗ ꯍꯣꯏꯗ ꯅꯨꯡꯉꯥꯏ ꯅꯨꯡꯉꯥꯏꯅ ꯂꯩꯌꯣ ꯑꯍꯥꯎ ꯑꯍꯥꯎꯕ ꯆꯥꯔꯒ ꯂꯩꯌꯣ
ꯍꯣꯏ ꯅꯣꯏꯁꯨ ꯑꯗꯨꯝ ꯃꯥꯏ ꯇꯧꯑꯣ ꯅꯣꯏꯁꯨ ꯍꯛꯆꯥꯡ ꯐꯅꯤꯡꯉꯥꯏ ꯇꯧꯑꯣ
ꯑꯗꯨꯅꯦ ꯍꯛꯆꯥꯡ ꯐꯅꯤꯡꯉꯥꯏ ꯋꯥꯛꯀꯤꯡ ꯆꯠꯇ꯭ꯔꯗꯤ ꯌꯥꯗ꯭ꯔꯦ ꯍꯟꯗꯛꯀꯥꯟ ꯑꯌꯨꯛ ꯑꯌꯨꯛ ꯉꯟꯇꯥ ꯆꯠꯂꯒ ꯍꯧꯒꯠꯂꯒ ꯋꯥꯛꯀꯤꯡ ꯆꯠꯁꯤꯔꯥ ꯈꯜꯂꯤꯕꯅꯦ ꯑꯩꯁꯦ
ꯅꯁꯥꯗꯣ ꯌꯥꯗ꯭ꯔꯦ ꯅꯪꯒꯤꯗꯣ ꯅꯣꯏ ꯈꯜꯂꯛꯑꯦ ꯅꯪꯒꯤ ꯅꯣꯏꯕꯨꯗꯣ ꯇꯥꯍꯅꯤꯡꯉꯥꯏ
ꯑꯗꯨꯅꯦ
ꯈꯔ ꯁꯥꯡ ꯁꯥꯡꯅ ꯆꯠꯂꯨꯀꯣ
ꯅꯪꯒꯤ ꯈꯣꯡꯀꯥꯞꯇꯣ ꯌꯦꯡꯈꯥꯏ ꯅꯤꯐꯨ ꯌꯥꯡꯈꯩꯗꯤ ꯆꯠꯀꯗꯧꯕ ꯂꯩꯌꯦꯀꯣ
ꯑꯗꯨꯅꯦ ꯋꯦꯠꯁꯦ ꯍꯟꯗꯛꯀꯥꯟ ꯁꯚꯦꯟꯇꯤꯃꯨꯛ ꯌꯥꯎꯔꯦ ꯅꯍꯥꯟ ꯅꯍꯥꯟꯗꯣ ꯁꯤꯛꯁꯇꯤ ꯑꯩꯠ ꯑꯗꯨꯒ ꯁꯤꯛꯁꯇꯤ ꯁꯦꯚꯦꯟ ꯑꯣꯏꯔꯝꯕꯅꯦꯕꯀꯣ
ꯑꯥ
ꯍꯧꯖꯤꯛꯁꯦ ꯉꯔꯥꯡꯗ ꯑꯣꯜꯂꯒ ꯑꯃꯨꯛꯀ ꯁꯦꯚꯦꯟꯇꯤ ꯌꯥꯎꯔꯦꯅꯦ
ꯑꯣ ꯑꯗꯨꯅꯦ ꯅꯪꯒꯤꯁꯦ ꯌꯥꯝꯅ ꯅꯣꯏ ꯈꯠꯂꯛꯑꯦꯕ ꯌꯦꯡꯕꯗꯀꯣ
ꯅꯣꯏꯕꯗꯤ ꯊꯨꯅ ꯊꯨꯅ ꯅꯣꯏꯕꯅꯦꯕ ꯀꯥꯡ ꯊꯥꯅꯤꯡꯉꯥꯏꯗꯤ ꯃꯇꯝ ꯌꯥꯝ ꯆꯪꯕꯀꯣ
ꯎꯝ
ꯁꯨꯃꯥꯏꯅ ꯇꯋꯦꯅꯦ
ꯑꯗꯣ
ꯎꯝ
ꯅꯣꯏꯔꯒ ꯀꯪꯕ ꯀꯥꯟꯗꯁꯨ ꯅꯪꯁꯨ ꯃꯊꯥ ꯑꯃꯨꯛ ꯁꯥꯕꯒꯨꯝ ꯇꯧꯏꯅꯦ ꯉꯍꯟꯗꯛꯇꯤ ꯑꯩ ꯌꯥꯝ ꯇꯉꯤꯕꯣ ꯏꯌꯥꯡ ꯀꯉꯤꯕꯣꯅ
ꯑꯦꯅꯔꯖꯤ ꯌꯥꯎꯗꯕꯅꯤꯅꯦ ꯑꯩꯁꯦ ꯅꯣꯏꯗꯤ ꯅꯣꯏꯕ ꯕꯤꯄꯤꯁꯤ ꯂꯣ ꯇꯧꯒꯟꯕ ꯀꯣ ꯑꯣꯏ ꯀꯟꯕ ꯑꯗꯨ ꯑꯣꯏꯕꯅꯤꯅꯅꯦꯅꯦ ꯇꯧꯔꯤꯁꯦ
ꯑꯗꯨ ꯑꯣꯏꯔꯗꯤ ꯅꯪ ꯑꯍꯥꯎꯕ ꯌꯥꯝ ꯆꯥꯕ ꯌꯥꯔꯅꯤ
ꯕꯤꯄꯤ ꯆꯥꯛꯁꯦ ꯐꯖꯅ ꯆꯥꯗ꯭ꯔꯗꯤ ꯕꯤ ꯄꯤꯁꯦ ꯂꯣ ꯑꯣꯏꯒꯟꯕ ꯀꯃꯥꯏꯅ ꯀꯔꯤ ꯆꯥꯔꯒ ꯐꯥꯒꯗꯧꯕ꯭ꯔꯥ ꯈꯪꯉ
ꯍ ꯑꯗꯨ ꯆꯥꯛ ꯑꯍꯥꯎꯕꯗꯣ ꯈꯔ ꯍꯟꯊꯑꯣ ꯅꯪꯒꯤ ꯅꯣꯏꯕꯒꯤ ꯃꯇꯨꯡ ꯏꯟꯅꯗꯤꯀꯣ
ꯍꯣꯏ
ꯆꯥꯛ ꯑꯍꯥꯎꯕꯗꯨꯗꯤ ꯅꯣꯏꯕꯗ ꯍꯦꯟꯕꯅꯦ
ꯑꯣꯏꯅꯤ ꯌꯥꯏ ꯇꯗ꯭ꯔꯦ ꯅꯣꯏꯕ ꯃꯤꯁꯤꯡ ꯀꯪꯕ ꯃꯤꯁꯤꯡꯅ ꯆꯥꯔꯁꯨ ꯅꯣꯏ ꯈꯜꯂꯛꯇꯕ ꯅꯠꯇ꯭ꯔꯥ
ꯎꯝ
ꯅꯣꯏꯕꯁꯤꯡꯅꯗꯤ ꯈꯤꯇꯪ ꯆꯥꯔꯗꯤ ꯖꯔ ꯖꯔ ꯖꯔ ꯖꯔ ꯅꯣꯏꯔꯛꯄꯅꯦꯕ
ꯑꯗꯨꯅꯦ ꯑꯩꯁꯨ ꯌꯦꯡꯉꯨꯅꯦ
ꯈꯪꯉꯦ ꯅꯣꯏꯔꯥꯛꯄꯗꯣ
ꯎꯝ ꯀꯗꯤ ꯆꯔꯒ ꯑꯗꯨ ꯇꯧꯔꯁꯨ ꯑꯗꯨꯃꯥꯏ ꯇꯧꯋꯤꯅꯦ ꯅꯣꯏ ꯈꯔꯂꯛꯀꯦꯅꯦ ꯑꯗꯨꯝ ꯀꯪꯉꯒ ꯂꯩꯕꯒꯤꯁꯦ
ꯐꯤꯒꯔ ꯇꯥꯕꯅꯤꯅꯍ
ꯎꯝ
ꯑꯩꯅ ꯅꯍꯥꯟꯗꯣ ꯏꯁꯇꯦꯇꯥꯁꯇ ꯍꯥꯞꯄ ꯅꯣꯏꯅꯤꯡꯔꯒ ꯅꯣꯏꯔꯣ ꯑꯝꯁꯨ ꯀꯨꯝꯒꯗꯧꯕꯁꯨ ꯅꯠꯇꯦ ꯍꯥꯏꯔꯒ ꯏꯅꯥꯎꯅꯨꯄꯤꯅ ꯒꯣꯃꯦꯟꯗ ꯎ ꯎ ꯐꯖꯔꯅꯤ ꯐꯖꯔꯅꯤ ꯍꯥꯏꯗꯅ
ꯐꯕꯨꯗꯤ ꯌꯦꯡꯕꯗ ꯈꯔ ꯐꯌꯦꯦ ꯑꯗꯨꯗ ꯀ ꯍꯦꯜꯂꯗꯤ ꯌꯦꯡꯕ ꯌꯥꯔ ꯀ꯭ꯔꯒ
ꯏꯆꯦ ꯃꯥ ꯂꯥꯛꯀꯗꯧꯔꯦ ꯀꯣ ꯔꯣꯟꯇꯔꯤ ꯆꯦꯗꯣ
ꯑ ꯅꯪꯒꯤ ꯅꯣꯏꯒꯤ ꯃꯅꯥꯛꯇ ꯁꯥꯟꯅꯐꯝ ꯂꯩꯕꯗꯨꯗ ꯑꯌꯨꯛ ꯉꯟꯇꯥ ꯅꯨꯡꯗꯥꯡ ꯋꯥꯏꯔꯝ ꯑꯗꯨꯗ ꯇꯣꯏꯅ ꯆꯪꯅꯤꯡꯉꯥꯏ ꯂꯩꯏꯀꯣ ꯅꯪ
ꯈꯪꯗꯔꯦꯅꯦ
ꯑꯗꯨꯗ ꯇꯣꯏꯅ ꯆꯪꯉꯣ ꯅꯆꯥ ꯅꯨꯄꯤ ꯑꯃ ꯄꯨꯔꯒ
ꯊꯕꯛꯀꯤ ꯆꯤꯟꯕ ꯊꯕꯛ ꯆꯤꯟꯕ ꯀꯔꯝꯕ ꯊꯕꯛꯅꯣ ꯍꯥꯏꯕꯁꯨ ꯒ꯭ꯌꯥꯟ ꯇꯥꯗꯕ
ꯎꯝ ꯎꯕ ꯎꯕ ꯐꯪꯗꯕ ꯊꯕꯛ ꯉꯥꯛꯇꯅꯤ ꯅꯪ ꯆꯠꯄꯗꯣ
ꯑꯗꯨꯅꯦ
ꯄꯩꯁꯥ ꯂꯥꯛꯄ ꯊꯕꯛꯁꯨ ꯅꯠꯇꯦ ꯑꯗꯨ ꯂꯦꯞꯇꯤ ꯂꯦꯞꯅꯤꯡꯕ
ꯂꯦꯟꯄꯗꯤ ꯂꯩꯇꯦ ꯑꯗꯨꯝ ꯆꯠꯅꯤꯡꯉꯥꯢ ꯂꯩꯌꯦ
ꯎꯝ
ꯆꯠꯄꯒꯤ ꯆꯥꯠꯄꯒꯤ ꯈꯥꯛꯇ ꯉꯥꯏꯔꯦꯕ
ꯎꯝ
ꯦ ꯒ꯭ꯌꯥꯟ ꯇꯥꯗꯦ ꯃꯔꯛ ꯃꯔꯛꯇꯗꯤꯀꯣ ꯆꯠꯂꯅꯤ ꯄꯩꯁꯥꯁꯨ ꯃꯥꯡꯕ ꯃꯇꯝꯁꯨ ꯃꯥꯡꯕ
ꯎꯝ
ꯑꯃꯨꯛꯀ ꯋꯥꯊꯤꯁꯨ ꯆꯥꯕ ꯃ ꯃ꯭ꯔ ꯒꯌꯥꯟ ꯇꯥꯗꯦ ꯅꯣꯢ ꯅꯣꯏꯕꯁꯦ ꯍꯟꯊꯅꯤꯡꯕꯅꯦ ꯑꯩꯁꯨ ꯀꯣ ꯈꯟꯗꯤ ꯈꯟꯕꯅꯦꯕ ꯆꯥꯛꯁꯨ ꯑꯩꯒꯤ ꯄꯨꯛ ꯊꯟꯅ ꯊꯟꯅ ꯆꯥꯗ꯭ꯔꯕꯅꯦ ꯑꯗꯨ ꯑꯣꯏꯁꯨ ꯌꯥꯗꯦꯅꯦ
ꯅꯣꯏꯅ ꯅꯣꯏꯒꯤ ꯈꯨꯆꯥꯗꯣ ꯌꯥꯝ ꯆꯥꯕꯗꯤ ꯅꯠꯇꯦ ꯑꯗꯨ ꯅꯣꯏꯕꯒꯤ ꯅꯣꯏꯒꯤꯁꯦ ꯏꯗꯒꯤ ꯅꯣꯏꯕꯒꯤꯁꯨ ꯌꯥꯕ꯭ꯔꯥ ꯈꯪꯗꯦꯍꯦ ꯀꯣ ꯆꯥꯕꯗꯤ ꯑꯩ ꯆꯥꯛꯀꯨꯝꯕꯗꯤ ꯑꯩꯅ ꯍꯦꯟꯅ ꯆꯥꯏꯌꯦꯕ ꯅꯣꯏꯗꯒꯤꯗꯤ
ꯌꯦꯡꯉꯣ ꯉꯔꯥꯡ ꯅꯍꯥꯟꯗ ꯆꯥꯛ ꯑꯅꯤ ꯆꯥꯔꯝꯕꯗꯣ ꯆꯥꯛ ꯂꯥꯛꯑꯝꯗꯕꯒꯤꯀꯣ ꯑꯥ ꯅꯨꯡꯊꯤꯜ ꯅꯨꯡꯗꯥꯡꯒ ꯆꯥꯔꯝꯕꯗꯣ ꯆꯥꯛ ꯂꯥꯝꯗꯕꯒꯤ ꯆꯥꯗꯔꯦ ꯆꯨꯖꯥꯛ ꯑꯅꯤꯈꯛ ꯆꯥꯕꯗꯣ ꯉꯥꯡꯗꯣ ꯄꯨꯡ ꯑꯃ ꯑꯗꯨꯋꯥꯏꯗꯅꯦꯕ ꯆꯥꯛ ꯆꯥꯕꯗꯨꯁꯨ ꯑꯗꯨ ꯑꯣꯏꯔꯁꯨ ꯑꯗꯨꯝ ꯅꯣꯏꯅꯤꯡꯉ ꯂꯩꯔꯦꯅꯦ ꯈꯪꯗꯦ ꯀꯃꯥꯏꯅ ꯇꯧꯔꯗꯤ ꯐꯥꯈꯤꯗꯔꯥ ꯈꯪꯗꯦ ꯕꯤꯅ ꯀ ꯎ ꯁꯤꯠꯁ ꯀꯔꯤ ꯁꯤꯠꯁ ꯍꯥꯏꯕ꯭ꯔꯥ ꯀꯔꯤꯔ ꯍꯥꯏꯅꯦ ꯁꯤꯁꯤ ꯇꯔ ꯄ ꯀꯔꯤꯔ
ꯑꯥ ꯆꯤꯌꯥ ꯁꯥꯏꯅ ꯑꯩꯉꯣꯟꯗ ꯂꯩꯌꯦ ꯅꯪ ꯆꯥꯅꯤꯡꯈ꯭ꯔꯗꯤ
ꯍꯥꯥ
ꯑꯩꯉꯣꯟꯗ ꯂꯩ ꯍꯥꯏꯕ ꯌꯥꯝ ꯇꯥꯡꯅ ꯂꯩꯕꯅꯦ ꯑꯗꯣ ꯖꯤꯌꯥ ꯁꯤꯠꯁꯇꯣ
ꯑꯗꯨ ꯌꯥꯏꯌꯣ ꯅꯪ ꯃꯔꯛ ꯅꯨꯡꯊꯤ ꯅꯨꯡꯗꯥꯡꯗꯒꯨꯝꯕꯔꯥ ꯀꯣ ꯑꯗꯨ ꯃꯔꯨꯗꯨ ꯆꯥꯅꯤꯡꯉꯥꯢ
ꯑꯗꯨ ꯅꯪꯗꯤ ꯀꯃꯥꯏꯅ ꯂꯩꯕ ꯅꯪꯗꯤ ꯏꯀꯪ ꯀꯪꯂꯒ
ꯅꯠꯇꯦ ꯑꯩꯅ ꯅꯠꯇꯦ ꯅꯣꯏ ꯑꯪꯀꯜꯅꯀꯣ
ꯑꯣ
ꯅꯣꯅꯦꯗ ꯎ ꯅꯨꯄꯤ ꯑꯃ ꯌꯣꯟ ꯂꯩꯌꯦꯕ ꯃꯥꯅ ꯑꯣꯟꯂꯥꯏꯟꯗꯒꯤ ꯑꯣꯗꯔ ꯇꯧꯔꯒ ꯄꯨꯔꯛꯄꯗꯣ ꯂꯧꯒꯗꯕ ꯅꯨꯄꯥꯗꯣ ꯂꯩꯇ꯭ꯔꯦ ꯍꯥꯏꯕꯒꯤ ꯀꯅꯥ ꯂꯧꯅꯤꯡꯕ꯭ꯔꯥ ꯍꯥꯏꯕꯗꯣ ꯃꯥꯅ ꯑꯩ ꯂꯧꯕꯤ ꯥꯒꯦ ꯍꯥꯏꯅ ꯂꯧꯕ ꯑꯗꯨꯃ ꯆꯥꯒꯦ ꯍꯥꯏꯔꯒ ꯑꯗꯨ ꯃꯇꯝꯗ ꯃꯥ ꯈꯔ ꯃꯌꯥꯡ ꯀꯩꯅꯣ ꯇꯧꯕꯒꯤꯀꯣ
ꯉꯥꯁꯨ ꯆꯥꯗꯅ ꯑꯗꯨꯝ ꯊꯝꯕ ꯑꯗꯨꯝ ꯆꯥꯕꯗꯤ ꯍꯥꯎꯕꯅꯦ ꯌꯥꯏꯕꯗꯀꯣ
ꯎꯝ
ꯎ ꯃꯍꯥꯎꯁꯨ ꯌꯥꯝ ꯊꯣꯛꯇꯕꯅꯦ ꯑꯗꯨꯝ ꯅꯨꯡꯉꯥꯏꯕꯅꯦ
ꯍꯪ ꯑꯗꯨꯒꯨꯝꯕ ꯆꯥꯔꯣ ꯑꯗꯨ ꯑꯣꯏꯔꯗꯤ ꯍꯛꯆꯥꯡꯁꯨ ꯁꯣꯛꯔꯣꯏ ꯍꯥꯏꯅꯗꯤ ꯍꯥꯏꯕꯅꯦꯕ
ꯑ ꯂꯩꯌꯦ ꯑꯩꯉꯣꯟꯗ ꯑꯩꯗꯤ ꯆꯥꯔꯒ ꯑꯗꯨ ꯆꯥꯔꯗꯤ ꯍꯦꯟꯅ ꯑꯩ ꯆꯥꯕꯅꯦꯕ ꯃꯥꯛ ꯃꯔꯥꯛ ꯄꯥꯃꯨ ꯍꯦꯅ ꯑꯣ ꯃꯥ ꯆꯥꯗꯕꯒꯤ ꯑꯗꯨ ꯉꯛꯇꯪ ꯁꯤ ꯆꯥꯛ ꯅꯪꯗꯤ ꯑꯗꯨꯝ ꯌꯥꯡꯡꯂꯒ ꯃꯌꯥ ꯁꯨꯃꯥꯏ ꯀꯉꯒ ꯅꯪ ꯀꯔꯤ ꯔꯥꯕꯒꯛꯁꯥꯕꯀꯤ ꯁꯥꯗꯔꯅꯤ
ꯑꯣ ꯄꯤꯕ꯭ꯔꯣ
ꯇꯈ꯭ꯔꯗ ꯌꯥꯝ ꯆꯥꯕꯗꯤ ꯅꯠꯇ ꯍꯥꯏꯗ
ꯑ
ꯍꯣꯏ ꯅ ꯆꯥꯕ ꯇꯥꯔꯦ ꯅꯈꯣꯏ ꯆꯥꯅꯤꯡꯗ꯭ꯔꯦ
ꯎꯝ
ꯎ ꯅꯣꯏ ꯃꯥꯜꯂꯦ ꯍꯥꯏꯅ ꯆꯥ ꯆꯥꯗ꯭ꯔꯁꯨ ꯌꯥꯗꯦꯕꯀꯣ ꯊꯤꯇꯥꯝ ꯊꯤꯇꯥꯝ ꯆꯥꯔꯁꯨ ꯑꯃꯨꯛꯀ ꯕꯤꯄꯤꯁꯦ ꯍꯟꯊꯣꯛꯀꯦ ꯇꯧꯕ ꯑꯗꯨꯅ ꯇꯈ ꯁ ꯈꯔꯗ꯭ꯔꯥꯃꯤꯗꯅ
ꯑꯥ
ꯕꯤ ꯄꯗꯣ ꯑꯣꯏꯕꯁꯦ ꯌꯥꯝꯅ ꯋꯥꯏ
ꯍꯣꯏ ꯕꯤꯄꯤ ꯂ ꯑꯣꯏꯕꯁꯨ ꯌꯥꯝ ꯋꯥꯕꯅꯦ
ꯀꯟꯅ ꯆꯣꯞꯊꯔꯒꯀꯣ ꯋꯥ ꯉꯥꯡꯕꯁꯨ
ꯅꯨꯄꯤ ꯂꯣ ꯑꯣꯏꯕꯁꯦ ꯑꯃꯨꯛ ꯋꯥꯡꯈꯠꯅꯕ ꯌꯥꯝ ꯃꯇꯝ ꯆꯪꯉꯦ ꯍꯥꯏꯕꯅꯦ ꯍꯥꯏꯕꯗꯤ ꯑꯋꯥꯡꯕꯗꯤ ꯍꯦꯛꯇ ꯆꯥꯔꯒ ꯅꯦꯝꯍꯟꯕ ꯌꯥꯏꯗꯅ ꯍꯤꯗꯥꯛꯁꯨ ꯂꯩꯗꯅꯀꯣ ꯑꯗꯨ ꯅꯦꯝꯕꯗꯨꯗꯤ ꯈꯨꯗꯛꯇ ꯋꯥꯡꯍꯟꯕ ꯉꯝꯗꯦ ꯍꯥꯏꯕꯅꯤ ꯑꯋꯥꯡꯕꯗꯨꯗꯤ ꯍꯤꯗꯥꯛ ꯀꯥꯞꯂꯒ ꯉꯥꯎꯥꯎꯕ ꯉꯥꯎꯕ ꯑꯗ ꯈꯔ ꯍꯟꯊꯍꯜꯂꯒ ꯑꯗꯨꯝ ꯍꯤꯗꯥꯛ ꯆꯥꯔꯒ ꯅꯦꯝꯍꯟꯕ ꯌꯥꯏꯑꯕ ꯅꯤꯃꯛ ꯐꯠꯇꯦ ꯑꯗꯨ ꯑꯣꯏꯔꯁꯨ ꯃꯔꯛꯇ ꯈꯔ ꯐꯕ ꯍꯥꯏꯕꯗꯤ ꯂꯩꯗꯅꯀꯣ ꯅꯨꯄꯤ ꯂꯣꯁꯨ ꯑꯁ ꯂꯦꯡꯕ ꯐꯥꯎ ꯌꯥꯗꯕꯅꯤ
ꯑꯗꯣ ꯑꯉꯥꯡꯁꯤꯁꯦ ꯑꯍꯥꯟꯕ ꯊꯥꯒꯤ ꯑꯍꯥꯟꯕ ꯎꯝ ꯀꯔꯤ ꯅꯣꯡꯃꯥꯏꯖꯤꯡ ꯑꯣꯏꯕꯅꯤꯅꯀꯣ ꯆꯥ ꯂꯣꯜꯂꯒ ꯊꯛꯍꯟꯅꯤꯡꯕ
ꯑꯣ
ꯑꯗꯣ ꯑꯁꯁ ꯆꯥꯗꯣ ꯈꯨꯍꯥꯎ ꯑꯃ
ꯎꯝ
ꯍꯧꯖꯤꯛ꯫ ꯑꯁ ꯉꯁꯤ ꯀꯅꯥꯅ ꯆꯥ ꯂꯣꯟꯕꯔꯥ ꯌꯥꯝ ꯍꯥꯎꯋꯦ ꯍꯥꯏ꯫ ꯑꯅꯤꯔꯛ ꯊꯛꯄꯅꯦ ꯉꯁꯤꯗꯤ꯫
ꯍꯁ꯫
ꯆꯧꯀꯤꯗ꯭ꯔ ꯅꯨꯄꯤꯅ ꯂꯣꯟꯕ ꯃꯥꯜꯂꯦ ꯒꯥꯟ ꯃꯃꯥꯅ꯫
ꯑꯣ ꯑꯣ꯫
ꯃꯈꯣꯏꯕꯨꯁꯨ ꯂꯥꯛꯀꯦꯔꯥ ꯍꯥꯏꯔꯒ꯫
ꯑꯩ ꯂꯥꯛꯀꯦ ꯇꯧꯕꯅꯦ ꯑꯗꯣ ꯍꯧꯒꯠꯄ ꯀꯥꯟꯗ ꯃꯥ ꯃꯣꯏꯅꯤꯅ ꯑꯁ꯫ ꯑ ꯃꯥ ꯍꯧ ꯉꯟꯅ ꯍꯧꯒꯠꯄꯗꯨꯗ ꯋꯥꯏ ꯑꯗꯨ ꯑꯩꯒꯤ ꯈꯣꯡ ꯃꯦꯠꯄꯤꯌꯣ ꯑꯗꯨꯗ꯫ ꯇꯧꯕꯗꯨꯗ ꯁꯥꯈ꯭ꯔꯕ ꯑꯩꯁꯦ꯫
ꯑꯁ ꯁꯥꯕꯒꯥ꯫ ꯅꯞ ꯅꯞ ꯂꯥꯎꯋꯦ ꯑꯩ ꯏꯔꯨꯕ ꯑꯃꯨꯛ ꯇꯧꯔꯒꯦ ꯊꯦꯡꯉꯦ ꯆꯠꯅꯤꯡꯗꯔ꯭ꯦꯅ꯫ ꯉꯁꯤꯗꯤ ꯆꯠꯂꯅꯤ ꯍꯥꯏꯅ ꯑꯩꯒꯤ ꯄꯨꯛꯅꯤꯡꯗꯗꯤ ꯂꯦꯞꯇꯤ ꯂꯦꯞꯄꯅꯦꯕ꯫
ꯎꯝ꯫